ꯍꯜꯂꯣ ꯀꯥꯔꯕꯣ ꯑꯣ ꯑꯣ ꯍꯕꯣ ꯂꯕꯣ
ꯍꯧꯒ ꯂꯩ
ꯑ ꯅꯣꯡꯒ ꯃꯪꯕꯅꯦ ꯑꯩ ꯇꯨꯝꯊꯔꯨꯔꯦꯅꯦ
ꯀꯩꯗꯧꯝꯃꯤꯅꯣ
ꯑꯁ ꯍꯌꯦꯡ ꯂꯨꯍꯣꯡꯕ ꯑꯃ ꯂꯩ ꯑꯗꯨꯗꯨꯒꯤ ꯄꯣꯠ ꯆꯩ ꯈꯔ ꯋꯥꯏꯊꯣꯛ ꯋꯥꯏꯁꯤꯟ ꯇꯧꯔꯁꯤꯔꯥꯟ ꯇꯧꯕꯅꯦ
ꯎꯝ
ꯀꯣꯔꯐꯨ ꯀꯔꯤ ꯀꯔꯥ ꯈꯥꯡꯅꯨ
ꯍꯣꯔꯦꯟ ꯍꯣꯔꯦꯟ ꯀꯩꯗꯧꯔꯕ
ꯍꯣꯔꯦꯟ ꯅ ꯑꯍꯤꯡ ꯕꯣꯜ ꯂꯒꯅꯤꯅꯦ ꯉꯁꯤꯗꯤ
ꯍꯦꯕꯨ ꯣꯔꯦ ꯃ
ꯐ꯭ꯔꯥꯟꯁꯀ ꯀꯔꯤꯒꯤꯅꯣ ꯃꯔꯣꯛꯀꯣꯒꯔ
ꯎꯝ ꯍ ꯀ ꯃꯔ ꯑꯗꯨ ꯇꯧꯕꯅꯦ ꯑ
ꯕꯣꯜ ꯐꯖꯒꯗꯕꯅꯤꯅꯦ ꯑꯁꯤꯗꯤ ꯀ꯭ꯋꯥꯇꯔ ꯐꯥꯏꯅꯦꯜ ꯌꯧꯔꯕꯃꯤꯅ
ꯅꯣꯡꯁꯤ ꯀꯃꯥꯏꯅ ꯇꯧꯗꯣꯏꯅꯣ ꯈꯪꯗꯦꯅꯦ ꯊꯕꯛ
ꯊꯕꯛ ꯏꯪꯈꯥꯡ ꯑꯝꯇ ꯌꯥꯗ꯭ꯔꯦꯃꯤ ꯅꯣꯡꯁꯤ ꯍꯧꯖꯤꯛ ꯂꯧ ꯁꯤꯡꯒꯤ ꯃꯇꯝ ꯌꯧꯔꯛꯑꯕꯃꯤꯅ ꯂꯧ ꯁꯤꯡꯗꯕꯨꯗꯤ ꯅꯨꯡꯉꯥꯏꯔꯛꯑꯕ ꯂꯧ ꯁꯨꯕꯕ ꯌꯥꯅꯔꯛꯑꯕꯅꯤꯅ
ꯎꯝ
ꯑꯗꯨ ꯊꯕꯛ ꯇꯧꯕꯇꯩꯗꯗꯤ ꯆꯞꯄꯤꯠ ꯆꯞꯄꯤꯠ ꯇꯥ ꯂꯩꯕꯃꯤꯅꯤꯅ ꯌꯥꯝ ꯐꯔꯛ ꯇꯥꯕ ꯅꯣꯡꯅꯤ
ꯋꯥꯋꯥꯛꯀꯤꯡ ꯂꯝꯖꯦꯟꯕꯨꯗꯤ ꯉꯥꯏꯍꯥꯛ ꯆꯦꯟꯊꯣꯛꯎꯔꯦ ꯅꯣꯡꯖꯨ
ꯅꯣꯏ ꯍꯟꯗꯛ ꯑꯣꯞ ꯂꯩ ꯑꯗꯥꯏꯅꯦ ꯍꯞꯇꯥ ꯑꯃ
ꯍꯞꯇꯥ ꯑꯃ ꯁꯨꯇꯤꯗꯣ ꯇꯦꯛ ꯇꯦꯛ ꯁꯨꯝ ꯇꯟꯈ꯭ꯔꯅꯦꯅ
ꯑꯣ ꯆꯨꯝꯅ ꯆꯦꯟꯖꯕꯩꯔꯣꯖꯦ
ꯑ ꯅꯣꯏꯅ ꯁꯨꯝꯅ ꯁꯨꯝ ꯇꯦꯛ ꯇꯦꯛ ꯆꯦꯟꯖꯕ ꯋꯥꯅꯤꯅ ꯆꯥꯛ ꯏꯁꯤꯡ ꯊꯣꯡꯉꯒ ꯀꯃꯥꯏꯅ ꯇꯧꯔꯒꯦ
ꯊꯣꯡꯗ꯭ꯔꯤꯗ ꯉꯋꯥ ꯂꯤꯁꯥꯀꯤ ꯄ꯭ꯔꯣꯒꯒꯥꯝ ꯆꯥꯛ ꯊꯣꯡꯒꯗꯕ ꯃꯇꯝ ꯉꯍꯥ ꯋꯥꯠꯂꯤ
ꯑꯣ ꯍꯌꯦꯡ ꯂꯨꯍꯣꯡꯕꯅꯦꯕ
ꯎꯝ
ꯍꯣꯔꯦꯟ ꯈꯔ ꯄꯣꯠ ꯆꯩꯩ ꯈꯔ ꯋꯥꯏꯊꯣꯛ ꯋꯥꯏꯁꯤꯟ ꯈꯔ ꯇꯧꯔꯅꯤꯅꯦ
ꯎꯝ ꯄꯣꯠ ꯆꯩ ꯈꯔ ꯋꯥꯏꯊꯣꯛ ꯋꯥꯏꯁꯤꯟ ꯇꯧꯔꯅꯤ
ꯑꯗꯨꯗꯤ ꯍꯣꯔꯦꯟ ꯅꯨꯡꯊꯤꯟ ꯑꯣꯏꯅ ꯂꯥꯛꯄ ꯇꯥꯔꯦ
ꯀꯥꯏꯗꯒꯤ ꯂꯧꯅꯤ ꯍꯥꯏꯒꯦ ꯄꯣꯠ ꯆꯩ ꯂꯧꯕꯕꯣ
ꯑ ꯋꯥꯡꯈꯦꯝꯗꯒꯤ
ꯋꯥꯡꯈꯦꯝꯗꯒꯤ ꯑꯣꯏꯅ ꯇꯥꯔꯕ
ꯎꯝ ꯕꯤꯀꯥꯁꯀꯤ ꯇꯦꯟꯅꯥꯍꯎꯁꯇꯒꯤ ꯂꯧꯅꯦꯩꯅ ꯍꯥꯏꯕ꯭ꯔ ꯀꯩꯅꯣ ꯕꯤꯀꯥꯁꯅ ꯈꯔ ꯄꯥꯡꯒꯦ ꯍꯥꯏ ꯍꯥꯏꯕ꯭ꯔꯥ
ꯑꯣ ꯅꯣꯏ ꯄꯣꯠ ꯁꯥꯟꯐꯝꯗꯣ
ꯎꯝ
ꯑꯣꯏ ꯁꯨꯃꯥꯏꯅ ꯇꯧꯔꯒ ꯂꯦꯜꯂꯤꯒꯦ ꯍꯧꯖꯤꯛꯀꯥꯟꯁꯤꯕꯣ
ꯑ ꯈꯪꯗꯦꯗ ꯅꯣꯡꯁꯤꯡꯒꯤꯤꯡ ꯇꯥꯏꯃꯤꯡꯁꯤꯗꯒ ꯆꯠꯊꯣꯛ ꯆꯠꯁꯤ ꯁꯤꯟ ꯌꯥꯗꯕꯅꯦ ꯌꯥꯝ ꯐꯔꯛ ꯇꯥꯔꯦꯗ ꯂꯝ ꯉꯥꯏꯍꯥꯛ ꯀꯣꯏꯊꯣꯛꯎꯗꯧꯁꯨ
ꯑꯩꯈꯣꯏꯁꯦ ꯃꯔꯨꯞ ꯑꯃ ꯍꯧꯔꯒ ꯑꯩꯈꯣꯏꯁ ꯃꯔꯨꯞ ꯑꯃ ꯍꯧꯔꯒ ꯂꯝ ꯀꯣꯏꯕ ꯆꯠꯄꯒꯤ ꯄ꯭ꯂꯥꯟ ꯑꯃ ꯁꯤꯅꯤ ꯌꯥꯕꯖꯥꯠꯅꯤ
ꯂꯨꯄꯥ ꯆꯥꯝꯃꯉꯥꯅꯤ ꯈꯪꯗꯦ ꯂꯤꯁꯤꯡꯅꯤ ꯈꯪꯗꯦ ꯊꯥ ꯑꯃꯒꯤ ꯊꯥꯡꯒꯠꯅꯔꯒ ꯑꯦ ꯆꯍꯤꯁꯤ ꯑꯇ ꯆꯠꯁꯤꯅ ꯍꯥꯏꯅꯔꯒ
ꯍꯣꯏ ꯑꯗꯨꯃꯥꯏꯅ ꯇꯧꯕ ꯌꯥꯕꯖꯥꯠꯅꯤ
ꯃꯤ ꯇꯔꯥ ꯑꯃ ꯀꯨꯜ ꯑꯃ ꯇꯧꯕꯗꯨ ꯑꯗꯨꯝ ꯌꯥꯅꯦꯕ
ꯑꯩꯈꯣꯏꯒꯤ ꯇꯧꯋꯥꯡꯒꯨꯝꯕ
ꯑꯗꯨꯅ ꯍꯥꯏꯁꯦ ꯂꯤꯁꯤꯡ ꯂꯤꯁꯤꯡ ꯊꯥꯡꯒꯠꯅꯔꯒ ꯊꯥ ꯇꯔꯥ ꯇꯧꯕꯗ ꯂꯨꯄꯥ ꯂꯤꯁꯤꯡ ꯇꯔꯥ ꯂꯤꯁꯤꯡ ꯇꯔꯥꯗꯨꯅ ꯕꯔꯥꯗ ꯀꯛꯑꯁꯨ ꯀꯣꯟꯅꯩꯗꯅ
ꯑ ꯁꯨꯃꯥꯏꯅ ꯇꯧꯔꯒ ꯂꯝ ꯀꯣꯏꯕꯗꯣ ꯈꯔ ꯆꯠꯊꯣꯛꯇ꯭ꯔꯗꯤ ꯌꯨꯝꯗ ꯁꯨꯝ ꯂꯩꯁꯤꯟꯕꯁꯦ ꯕꯤꯒꯨꯂꯥ ꯃꯩꯁꯨ ꯆꯨꯔꯤꯅꯦ ꯑꯗꯨꯗꯤ ꯂꯨꯍꯣꯡꯕ ꯂꯣꯏꯔꯒ ꯑꯩꯈꯣꯏ ꯃꯌꯥꯝ ꯆꯥ ꯑꯃ ꯆꯥꯅꯁꯤꯗꯅ
ꯆꯥꯟꯅꯖꯤ
ꯀꯥꯡꯖꯨ ꯄꯨꯁꯜꯂꯛꯇ꯭ꯔꯦ
ꯎꯝ
ꯑꯩꯈꯣꯏ ꯂꯨꯍꯣꯡꯕ ꯋꯥꯃꯤꯟꯅꯕ ꯈꯣꯠꯃꯤꯟꯅꯕ ꯇꯧꯔꯒ ꯄꯨꯟꯅ ꯀꯥꯡꯗ ꯀꯣꯏꯕ ꯆꯠꯂꯒ ꯁꯔꯝꯗ ꯀꯩꯅꯣ ꯆꯠꯂꯒ ꯆꯔꯨꯗ꯭ꯔꯗꯤ
ꯑꯦ ꯅꯨꯃꯤꯗꯥꯡ ꯍꯦꯛꯇ ꯇꯧꯒꯗꯕꯅꯦ ꯂꯨꯍꯣꯡ ꯂꯣꯏꯕꯒ ꯍꯌꯦꯡ ꯑ ꯂꯨꯍꯣꯡ ꯅꯣꯡꯉꯥꯟꯕꯒꯤ ꯃꯣꯏ ꯂꯥꯛꯑꯝꯃꯦ ꯍꯥꯏꯔ ꯃꯇꯨꯡꯗ ꯆꯥꯒꯗꯕꯅꯤ
ꯑꯗꯨꯒꯤ ꯑꯣ ꯑꯗꯨꯒꯤ ꯅꯨꯃꯤꯗꯥꯡꯗꯣ
ꯎꯝ
ꯈꯪꯗꯦꯅꯦ ꯂꯝ ꯅꯛꯄꯅꯤꯅ ꯊꯦꯡꯅꯐꯥꯎ ꯂꯩꯒꯗ꯭ꯔꯥ ꯑꯗꯨꯗꯣ ꯍꯣꯏ ꯊꯤꯡꯗ ꯂꯩꯔꯗꯤ ꯑꯃꯨꯛ ꯐꯔꯛ ꯇꯥꯗꯣꯏ ꯃꯤꯅꯤ
ꯅꯠꯇꯦ ꯃꯣꯏ ꯅꯣꯡꯉꯥꯟꯕꯒꯤ ꯂꯥꯛꯏꯗꯅ
ꯎꯝ ꯑꯗꯨꯅꯤ ꯍꯥꯏꯁꯦ ꯅꯣꯡꯉꯥꯟꯕꯩ ꯅꯨꯡꯊꯤꯜ ꯂꯥꯛꯄꯗꯣ ꯂꯝ ꯅꯛꯑꯗꯤ ꯑꯗꯨꯝ ꯊꯤꯡꯗꯕꯐꯥꯎ ꯂꯩꯕꯅꯦꯕ ꯅꯨꯡꯗꯥꯡꯕꯧ
ꯑꯩ ꯅꯨꯃꯤꯗꯥꯥꯛꯗꯤ ꯂꯞꯅꯗꯦ
ꯍꯣꯏ ꯅꯨꯡꯗꯥꯡ ꯊꯦꯡꯕꯗ ꯍꯦꯛ ꯆꯥꯕ ꯑꯗꯨꯅꯤ ꯑꯩꯈꯣꯏꯒꯤ ꯉꯥꯅꯨꯔ ꯃꯤꯇꯩꯩ ꯌꯦꯜꯂ ꯀꯩꯅꯣ
ꯉꯥꯅꯨꯅꯗꯤ
ꯉꯔꯥꯡꯗꯤ ꯉꯔꯥꯡꯗꯤ ꯑꯋꯨꯟꯄꯣꯠ ꯎꯝ ꯑꯣꯡ ꯀꯤꯗꯤ ꯀꯤꯗꯤꯁꯤꯒ ꯍꯥꯏꯔꯨꯔꯗꯤ ꯑꯁ ꯉꯔꯥꯡꯗꯤ ꯑꯎꯟ ꯄꯣꯠ ꯌꯥꯝꯃꯟꯈꯤꯗꯅ ꯂꯧꯕ ꯆꯠꯄꯗꯣ ꯋꯥꯏꯅꯦ ꯃꯤꯅꯒ ꯌꯥꯝꯕꯅꯦ
ꯃꯥꯏ ꯃꯣꯏꯒꯤ ꯑꯍꯜꯗꯨꯅ ꯃꯔꯨ ꯑꯃ ꯉꯥꯡꯕꯖꯦ ꯉꯥꯡꯕꯖꯦ ꯉꯥꯡꯕꯖꯦ
ꯑꯉꯥꯡ ꯃꯣꯏꯗꯤ ꯀꯅꯥꯝꯗ ꯊꯣꯛꯂꯛꯇꯦ
ꯂꯤꯛꯂꯤꯒꯤ ꯒꯤ꯭ꯂꯥꯁꯇꯣ ꯀꯥꯏꯅꯤ ꯈꯣꯠꯅꯤ ꯁꯤꯅꯕꯨ
ꯑꯣ ꯊꯥꯡꯗꯣꯔꯛꯄꯗ
ꯎꯝ
ꯃꯣꯏꯗꯤ ꯀꯅꯥꯝꯁꯨ ꯊꯣꯛꯂꯛꯇꯦ ꯁꯤꯟꯕꯤꯅꯕ ꯑꯝꯇꯁꯨ ꯌꯥꯎꯗꯦꯅꯦ ꯃꯤ ꯌꯥꯝ ꯀꯟꯅ ꯂꯩꯇꯕ ꯏꯃꯨꯡ ꯑꯣꯏꯕ꯭ꯔꯥ ꯈꯪꯗꯦ
ꯅꯪꯗ ꯃꯄꯥꯅꯦꯕ ꯉꯔꯥꯡ ꯐꯨꯔꯤꯠ ꯑꯉꯥꯡ ꯂꯤꯠꯄ ꯑꯃ ꯑꯍꯝꯕ ꯆꯪꯕꯗ ꯂꯩꯔꯝꯕꯗꯣ
ꯑꯥ
ꯀꯥꯏꯅꯤ ꯈꯣꯠꯅꯤ ꯑ ꯀꯩꯅꯣ ꯑ
ꯑꯣ ꯃꯃꯥꯅ ꯀꯔꯝꯕꯅꯣ ꯃꯣꯏ ꯅꯍꯥ ꯃꯥꯜꯂꯤꯅꯦ
ꯅꯍꯥꯅꯤ ꯀꯩꯅꯣ
ꯃꯃꯥꯅ ꯀꯔꯝꯕ
ꯃꯃꯥꯅꯦ ꯈꯔ ꯃꯤ ꯈꯔ ꯑꯃꯨꯕꯤ ꯑꯃ ꯑꯄꯤꯛꯄꯤ ꯑꯃ ꯊꯣꯛꯂꯛꯄꯗꯣ ꯍꯥꯏꯗꯤ ꯄꯣꯠ ꯆꯩ ꯑꯗꯨꯝ ꯁꯪꯉ ꯂꯩꯕꯗꯣ
ꯈꯪꯗꯦꯅꯦ ꯃꯃꯥꯅ ꯍꯟꯕ ꯃꯥꯜꯂꯤꯅꯦ
ꯃꯁꯛꯇꯨꯅꯅꯤ
ꯃꯄꯥ ꯕꯨꯗꯤ
ꯃꯤꯗꯤ ꯅꯍꯥꯅꯦꯕ ꯁꯛꯇꯨꯅꯅꯦꯕ
ꯃꯄꯥꯗꯣ ꯃꯄꯥꯗꯣ ꯃꯄꯥꯗꯨꯁꯨ ꯑꯉꯥꯡ ꯃꯥꯜꯂꯦꯕ
ꯅꯨꯄꯥꯗꯨꯅ ꯑꯃꯨꯛ ꯅꯍꯥꯕꯨꯗꯤ ꯃꯥꯜꯂꯦ
ꯂꯨꯍꯣꯡꯕꯗꯤ ꯆꯠꯇꯣꯔꯤꯕ꯭ꯔꯣ ꯀꯃꯥꯏ ꯇꯧꯕꯅꯣ
ꯂꯨꯍꯣꯡꯕꯗꯤ ꯑꯩꯈꯣꯏ ꯌꯥꯎꯔꯔꯣꯏ
ꯌꯥꯎꯔꯣꯏꯌꯦ
ꯑ
ꯑꯗꯨꯗꯤ ꯑꯩꯈꯣꯏ ꯂꯩꯕꯗ ꯇꯥꯔꯦ ꯂꯩꯍꯧꯕꯗ ꯇꯥꯔꯦꯅꯦ
ꯂꯩꯍꯧꯕꯗ ꯇꯥꯔꯦ ꯑꯗꯨ ꯈꯪꯗꯦ ꯍꯌꯦꯡ ꯒꯥꯔꯤꯒꯤ ꯁꯤꯜꯂꯣꯅ ꯍꯥꯏꯔꯛꯄꯅꯦ ꯑꯗꯨ ꯁꯤꯟꯕꯒꯤ ꯆ ꯀꯗꯔ ꯆꯠꯂꯣꯏꯗꯔ ꯈꯪꯗꯦ ꯒ꯭ꯌꯥꯟ ꯇꯥꯗꯦ ꯥꯏꯕꯥꯏ ꯏꯕꯥꯏꯔꯣꯁꯟꯇ ꯌꯥꯎꯔꯗꯤ ꯃꯥ ꯃꯥꯏ ꯆꯠꯆꯔ ꯁꯤꯟꯖꯔꯅꯤꯅ ꯑꯗꯨꯒꯤ ꯑꯩꯈꯣꯏꯅ ꯁꯣꯝꯗ ꯀꯔꯤ ꯀꯔꯤꯅꯣ ꯈꯔ ꯆꯦꯟꯕ ꯆꯣꯡꯕ ꯇꯧꯕꯤꯔꯒ
ꯀꯅꯅꯣ ꯔꯣꯁꯟꯇꯥꯗꯤ
ꯑꯩꯁ ꯏꯕꯥꯏ ꯔꯣꯁꯟꯇꯥ ꯈꯪꯗ꯭ꯔꯕ ꯅꯪ
ꯑꯥ ꯑꯈꯣꯏ ꯔꯣꯁꯟ ꯑꯅ ꯈꯪꯅꯩꯅꯦ ꯔꯣꯁꯟꯇ ꯀꯧꯕ꯭ꯔꯣ ꯔꯣꯁꯟ ꯔꯣꯁꯟ ꯑꯅ ꯇꯧꯕꯗꯨꯗ
ꯔꯣꯁꯟꯇꯥ ꯍꯥꯏꯕ ꯃꯃꯤꯡ ꯑꯁꯦꯡꯕ
ꯎꯝ
ꯑꯍꯥꯟ ꯕꯗꯗꯤ ꯕꯁꯟꯇꯥ ꯅꯥꯏ
ꯋꯦꯗꯔꯁꯤꯒ ꯀꯩꯅꯣꯝ ꯉꯈꯠꯄꯅ ꯐꯠꯇꯣꯏ ꯃꯥꯜꯂꯤꯗ ꯉꯔꯥꯡ ꯅꯨꯡꯗꯥꯡꯁꯨ ꯆꯥꯛ ꯆ ꯑ ꯉꯔꯥꯡ ꯅꯨꯡꯗꯥꯡꯁꯨ ꯉꯔꯥꯡ ꯅꯨꯡꯗꯥꯡꯁꯨ ꯆꯥꯛ ꯆꯥꯍꯧꯗꯦ
ꯆꯥꯛꯍꯥꯎꯕꯒ ꯆꯥꯅꯤꯡꯗ꯭ꯔꯗ ꯉꯔꯥꯡꯁꯨ ꯆꯥꯕꯅꯤꯅ ꯅꯨꯃꯤꯗꯥꯡ ꯃꯩꯇꯩ ꯃꯩꯇꯩ ꯌꯦꯟ ꯊꯣꯡꯊꯔ ꯆꯥꯔꯦ
ꯑꯣ ꯅꯪꯕꯨ ꯑꯌꯨꯛ ꯑꯣꯏꯅ ꯆꯥꯔꯅꯤꯗꯥꯏꯅꯦ
ꯑꯌꯨꯛ ꯆꯥꯕ ꯌꯥꯔꯔꯣꯏꯅ ꯆꯥꯗ꯭ꯔꯦꯗ ꯑꯍꯥꯎꯕꯗꯨ ꯈꯇꯪ ꯆꯥꯊꯣꯛꯑꯛꯇꯣꯏ ꯆꯥꯛꯄꯨꯗꯤ
ꯆꯥꯛ ꯂꯩ ꯄꯣ ꯆꯥꯛ ꯉꯧꯁꯤꯔꯣ
ꯈꯪꯗꯦꯅꯦ ꯆꯥꯛ ꯀꯌꯥꯝ ꯂꯩꯔꯤꯖꯥꯠꯅꯣ ꯍꯧꯖꯤꯛ ꯃꯔꯣꯜ ꯑꯃ ꯍꯧꯈ꯭ꯔꯕꯗꯤ ꯆꯥꯟꯅꯈ꯭ꯔꯕꯅꯦ ꯑꯉꯥꯡ ꯁ꯭ꯀꯨꯜ ꯆꯠꯄꯩꯅꯦ
ꯍꯣꯏ ꯆꯥꯟꯅꯈ꯭ꯔꯕ
ꯃꯤꯒꯤ ꯍꯧꯕꯑꫭ ꯑꯗꯒꯤ ꯌꯦꯔꯨꯝ ꯇꯥꯎꯕ ꯇꯧꯔꯒ ꯆꯥꯟꯅꯈ꯭ꯔꯕꯅꯤ
ꯅꯣꯡꯅꯦꯅ ꯍꯤꯅꯤ ꯍꯤꯅꯤ ꯆꯨ ꯂꯩꯕꯁꯤꯗꯅꯤꯅꯦ ꯊꯕꯛꯁꯦ ꯇꯧꯐꯝ ꯈꯪꯗ꯭ꯔꯤꯁ
ꯑꯗꯨꯅꯤ ꯋꯦꯗꯔꯁꯗꯅꯤ ꯊꯕꯛ ꯊꯣꯛꯑꯒ ꯊꯕꯛ ꯉꯥꯏꯍꯥꯛ ꯁꯨꯅꯒꯗꯕꯗꯨ ꯁꯤꯗ ꯀꯅꯥꯅ ꯊꯕꯛ ꯁꯨꯕ ꯌꯥꯗꯣꯏꯅꯣ ꯂꯤꯔꯤ ꯂꯤꯔꯤ ꯑꯗꯨꯝ ꯇꯥ ꯂꯩꯔꯦ ꯃꯀꯨꯝ ꯃꯀꯨꯝ ꯃꯀꯨꯝ ꯃꯀꯨꯝ ꯂꯥꯏꯔꯛ ꯈꯨꯜꯂꯛꯇ ꯂꯣꯏ ꯏꯁꯤꯡ ꯇꯨꯡꯅꯔ ꯑꯗꯨꯝꯅ ꯊꯕꯛꯇꯨ ꯑꯩꯈꯣꯏꯒꯤ ꯊꯕꯛꯁꯤꯗꯤ ꯏꯁꯤꯡꯒꯤ ꯊꯕꯛꯅꯤꯗꯅ
ꯑꯃ
ꯑꯩꯈꫭꯏꯒꯤ ꯊꯕꯛ ꯁꯤꯡꯒꯤ ꯏꯁꯤꯡꯒꯤ ꯊꯕꯛꯅꯤ ꯂꯔꯛꯂꯛ ꯇꯨꯏꯁꯟ ꯂꯣꯏ ꯇꯨꯡ ꯂꯩꯔꯕꯃꯤꯅ ꯊꯕꯛꯇꯣ ꯌꯥꯗ꯭ꯔꯦꯕ
ꯑ
ꯄꯦꯔꯥ ꯃꯤꯀꯥ ꯀꯥꯔꯦꯕ ꯏꯁꯤꯡ ꯏꯁꯤꯡꯗ ꯏꯁꯤꯡ ꯏꯁꯤꯡꯅ ꯋꯥꯍꯜꯂꯦ ꯑꯗꯨꯅ ꯅꯣꯡꯖꯨ ꯊꯥ ꯑꯣꯏꯁꯜꯂꯕꯅꯤꯅ ꯆꯕꯤꯠ ꯆꯕꯤꯠ ꯆꯥꯄꯤꯠ ꯇꯧꯕꯁꯤꯗꯅꯦ
ꯑꯁ ꯂꯧ ꯃꯇꯝ ꯑꯣꯏꯔꯛꯄ ꯂꯧ ꯌꯩꯕ ꯆꯠꯀꯗꯕꯅꯤꯀꯣ ꯍꯟꯗꯛꯇꯤ
ꯑꯁ ꯑꯩꯈꯣꯏꯗꯤ ꯏꯕꯨ ꯃꯃꯥꯡ ꯐꯕꯣꯛꯒꯨꯝꯕꯁꯨ ꯆꯠꯄꯤꯅꯤ ꯁꯤꯗ ꯈꯣꯝꯕꯗꯤ ꯄꯩꯁꯥ ꯍꯣꯡꯉꯦ ꯑꯥꯗ ꯈꯣꯝꯕꯅ ꯐꯩ ꯑꯣ ꯑꯗꯨꯗꯤ ꯑꯩ ꯀꯩꯅꯣ ꯇꯧꯈꯤꯒꯦ ꯊꯝꯃꯒꯦ ꯊꯕꯛ ꯑꯝꯇ ꯂꯣꯏꯁꯟꯈꯤꯒꯦ
ꯎꯝ